ꯎꯝ ꯇꯥꯕ꯭ꯔꯣ
ꯇꯥꯏꯌꯦ
ꯅꯨꯡꯉꯥꯏꯕ꯭ꯔꯣ
ꯇꯥꯏꯑꯦ
ꯆꯥꯛ ꯆꯥꯕ꯭ꯔꯣ
ꯍꯥ
ꯆꯥꯛ ꯆꯥꯕ꯭ꯔꯣ
ꯆꯥꯔꯤꯌꯦ
ꯀ꯭ꯔꯤ ꯌꯦꯟꯁꯥꯡ ꯆꯥꯏꯌꯦ ꯀꯔꯤ ꯍꯤꯡꯖꯥꯟ ꯆꯥꯕ꯭ꯔ
ꯉꯁꯤ ꯑꯩ ꯆꯥꯛ ꯆꯥꯗꯦ
ꯉꯁꯤ ꯆꯥꯗꯦ ꯀꯔꯤꯒꯤ ꯗꯥꯏꯇꯤꯟ ꯇꯧꯕ꯭ꯔꯥ
ꯆꯠꯅꯤꯡꯗꯕꯒꯤ ꯑꯩ ꯎꯝ ꯗꯨꯇꯤ ꯃꯐꯝꯗꯤ ꯀꯩꯅꯣꯝꯃ ꯈꯔ ꯆꯥꯔꯨꯔꯦ
ꯑꯣ ꯆꯥꯛ ꯐꯖꯅ ꯆꯥꯔꯣ
ꯅꯣꯏꯅ ꯇꯥꯛ ꯍꯨꯟꯗꯣꯛꯈ꯭ꯔꯒ ꯑꯩ ꯀꯔꯝꯃꯥꯏꯅ ꯑꯃꯨꯛꯒ ꯆꯥꯅꯤ
ꯑꯗꯨꯗꯤ ꯍꯨꯖꯤꯛꯀꯥꯟꯗꯤ ꯀꯔꯤ ꯇꯧꯔꯒ ꯂꯩꯌꯦ
ꯐꯃꯨꯡꯗ ꯂꯦꯞꯂꯒ ꯂꯩꯌꯦ
ꯎꯝ ꯃꯁꯤꯗꯤ ꯀꯔꯤ ꯀꯔꯤ ꯇꯧꯕ꯭ꯔꯥ ꯀꯔꯤ ꯀꯔꯤ ꯊꯕꯛ ꯇꯧꯕ꯭ꯔꯥ
ꯉꯁꯤꯞ ꯗꯥꯁ ꯆꯥꯂꯦꯝ
ꯑꯗꯨꯒ ꯎꯝ
ꯍꯜꯂꯛ ꯑꯦꯡ
ꯑꯥ
ꯑꯗꯨꯑꯣꯏꯔꯒ ꯅꯤꯍꯥꯇꯪ ꯄꯣꯠꯊꯥꯔꯒ ꯂꯩꯔꯒ ꯗ꯭ꯌꯨꯇꯤ ꯆꯠꯂꯦ ꯆꯠꯂꯒ ꯍꯜꯂꯛꯑꯦ ꯄꯨꯡ ꯇꯔꯨꯛ ꯄꯨꯡ ꯊꯥꯔꯇꯤ ꯋꯥꯏꯗꯩꯗ ꯍꯜꯂꯛꯑꯦ
ꯑꯥ
ꯑꯗꯨ ꯑꯣꯏꯔꯒ ꯑꯩꯗꯣ ꯍꯜꯂꯔꯒ ꯑꯩꯗꯣ ꯑꯩꯒꯤ ꯁꯝꯗꯣ ꯄꯤꯖꯤ ꯑꯣꯏꯃꯟꯕꯤꯒꯤ ꯑꯩꯩꯅ ꯍꯤꯌꯥꯔꯗꯥꯏ ꯈꯔ ꯇꯧꯋꯦ ꯑꯗꯨ ꯑꯣꯏꯔꯒ ꯍꯧꯖꯤꯛꯇꯤ ꯕ ꯂꯣꯏꯁꯤꯜꯂꯒ ꯐꯃꯨꯡꯗ ꯇꯨꯝꯔꯒ ꯂꯩꯌꯦ
ꯑꯣ ꯑꯗꯨꯗꯤ ꯋꯥꯔꯝꯒꯅꯤꯀꯣ
ꯋꯥꯕꯨꯗꯤ ꯋꯥꯏ ꯊꯕꯛꯇꯤ ꯇꯧꯗꯦ ꯑꯗꯨ ꯑꯣꯏꯔꯁꯨ
ꯑꯣ ꯑꯗꯨꯗꯤ ꯅꯈꯣꯏꯗꯤ ꯀꯔꯤ ꯀꯔꯤ ꯋꯥꯔꯗ ꯄꯣꯁ ꯇꯧꯕ꯭ꯔꯥ
ꯍꯥ
ꯀꯔꯤ ꯋꯥꯔꯗ ꯄꯣꯁ ꯇꯣꯕ꯭ꯔꯥ ꯅꯈꯣꯏ
ꯒꯥꯏꯅꯤꯀꯣꯂꯣꯖꯤꯗ
ꯒꯥꯏꯅꯤꯗ ꯅꯨꯡꯉꯥꯏꯕ꯭ꯔꯣ ꯒꯥꯏꯅꯤꯗ
ꯅꯨꯉꯥꯏ
ꯅꯨꯡꯉꯥꯏꯌꯦ
ꯃꯤ ꯂꯥꯛꯄ꯭ꯔꯣ
ꯍꯥ
ꯃꯤ ꯂꯥꯛꯄ꯭ꯔꯣ
ꯍꯣꯏ
ꯂꯥꯏꯌꯦ ꯂꯥꯛꯇꯦ
ꯍꯣꯏ
ꯑꯗꯨꯗꯤ ꯍꯨꯖꯤꯗꯤ ꯀꯔꯤ ꯇꯧꯔꯒ ꯂꯩꯌꯦ
ꯀꯦꯝꯇ ꯇꯧꯗꯦꯗ ꯍꯧꯖꯤꯛꯇꯦ
ꯑꯥ
ꯐꯃꯨꯡꯗ ꯇꯨꯝꯂꯒ ꯂꯩꯌꯦ
ꯑꯥ
ꯀꯔꯤꯠ ꯅꯁꯤꯗꯤ ꯀꯔꯤ ꯍꯤꯡꯖꯥꯡ ꯊꯨꯝ ꯊꯨꯝꯃꯤꯡꯕ꯭ꯔꯥ
ꯉꯁꯤꯗꯤ ꯑꯦꯔꯨꯝꯕ ꯑꯣꯏꯔꯝꯅꯤ
ꯑꯣ ꯍꯥꯎꯕꯅꯤ ꯀꯣ
ꯍꯣꯏ ꯍꯥꯎꯋꯦ ꯍꯥꯎꯋꯦ
ꯑꯗꯨꯗꯤ ꯀꯔꯤꯕꯤ ꯀꯔꯤꯒꯤ ꯆꯥ ꯑ ꯀꯔꯤꯒꯤ ꯆꯥ ꯑꯥ ꯀꯔꯤ ꯀꯔꯤ ꯀꯔꯤ ꯀꯔꯤ ꯀꯣꯡꯅꯦ ꯀꯔꯤꯒꯤ ꯏꯁ ꯆꯥꯛꯗꯦ ꯆꯥꯗꯦ ꯆꯥꯛ ꯑꯗꯨꯗꯤ ꯀꯔꯤꯒꯤ ꯆꯥꯗꯦ ꯆꯥꯛ
ꯆꯥꯅꯤꯡꯗꯕꯒꯤ
ꯑꯣ ꯍꯧꯗꯤ ꯐꯖꯟꯅ ꯆꯥꯔꯣ
ꯑꯣꯏ ꯐꯖꯅ ꯆꯥꯔꯒꯦ
ꯑꯗꯨ ꯅꯠꯇ꯭ꯔꯗꯤ ꯅꯥ ꯅꯥꯔ ꯅꯥꯔꯒꯦ
ꯍꯋꯥꯏ
ꯑꯣꯏ
ꯎꯝ ꯅꯪ ꯀꯩꯗꯧꯔꯤꯅꯣ
ꯑꯩꯗꯤ ꯃꯄꯥꯟꯗ ꯂꯩꯌꯦ ꯃꯄꯥꯟꯗ ꯂꯦꯞꯄꯒ ꯂꯩꯌꯦ ꯇꯦꯔꯦꯁꯗꯥ
ꯎꯝ
ꯔꯨꯝꯗ ꯁꯥꯏꯌꯦ ꯑꯗꯨꯕꯨ ꯃꯄꯟꯗ ꯇꯦꯔꯦꯁꯇ ꯂꯩ
ꯗꯤ ꯍꯧꯖꯤꯛ ꯀ꯭ꯔꯤ ꯀ꯭ꯔꯤ ꯇꯧꯔꯒ ꯂꯩꯔꯤꯅꯣ ꯀꯔꯤ ꯀ꯭ꯔꯤ ꯇꯧꯔꯒ ꯂꯩꯔꯤꯅꯣꯕ ꯍꯣꯏ
ꯉꯁꯤꯗꯤ ꯑꯥꯌꯨꯛꯗꯠ ꯏ ꯑꯥ ꯆꯥꯛ ꯑꯥ ꯑꯣ ꯀ꯭ꯂꯥꯁ ꯆꯠꯂꯦ
ꯅꯪ ꯑꯥ ꯑꯥ ꯉꯥꯏꯈꯣ ꯅꯥ ꯅꯪ ꯅꯪꯒꯤ ꯐꯣꯟꯗꯣ ꯅꯪꯒꯤ ꯄꯣꯈꯝ ꯍꯣꯁꯇꯦꯜꯒꯤ ꯆꯥꯛ ꯆꯥꯕꯒꯤ ꯄꯣꯈꯥꯡꯗꯣ ꯐꯣꯠꯇꯣ ꯅꯝꯕꯤꯕꯒꯨꯝꯕ ꯑꯃ ꯂꯩꯕ꯭ꯔꯥ ꯂꯩꯇꯦ ꯊꯝꯗꯥ ꯑꯥ ꯑꯃ ꯑꯣꯏꯔꯁꯨ ꯂꯩꯇꯦ ꯆꯥꯛꯇꯒ ꯐꯣꯇꯣ ꯑꯝ ꯅꯝꯗꯦꯗ ꯑꯩꯗꯤ ꯌꯦꯡꯕꯤꯌꯣ ꯑꯩꯒꯤ ꯑꯃ ꯑꯩ ꯆꯥꯛ ꯆꯥꯗꯦꯕ ꯆꯥ ꯆꯥꯎꯀ ꯍꯥꯏꯔꯣ ꯍꯥꯏꯗꯦꯍꯦ ꯑꯩꯅ ꯍꯧꯖꯤꯛ ꯆꯔꯣꯏꯍꯦ
ꯍꯣꯏ ꯇꯥꯏꯌꯦ ꯎꯝ ꯎꯝ
ꯌꯦ ꯑꯩꯗꯤ ꯀ꯭ꯂꯥꯁ ꯆꯠꯂꯦ ꯑꯌꯨꯗꯗꯤ ꯑꯃꯨꯛꯀꯥ
ꯍꯣꯏ
ꯍꯜꯂꯔꯒ ꯆꯥꯛ ꯆꯥꯔꯒ ꯗꯨꯨꯠꯇꯤ ꯆꯜꯂꯦ ꯑꯗꯨꯒ ꯍꯨꯖꯤꯛꯇꯤ ꯏꯔꯨꯖ ꯏꯔꯨꯖꯔꯒ ꯍꯣꯏ ꯍꯤꯞꯄꯒ ꯂꯩ ꯑꯥ ꯂꯦꯞꯄꯒ ꯂꯩꯌꯦ ꯇꯦꯔꯦꯁꯗꯥ
ꯍꯥ
ꯍꯨꯖꯤꯛꯗꯤ ꯂꯦꯞꯄꯒ ꯂꯩꯌꯦ
ꯎꯝ ꯅꯪꯗꯤ ꯌꯦꯡ ꯃꯄꯥꯟꯗ ꯂꯩꯕꯒꯨꯝ ꯇꯧꯋꯦꯗ
ꯍꯣꯏ ꯃꯥꯅꯦ
ꯍꯥꯎ ꯍꯣꯏ ꯍꯥꯏꯗꯦ
ꯀꯨꯜꯗꯣ ꯑꯃꯗꯣ ꯐꯩꯗ꯫
ꯃꯩ ꯂꯥꯛꯄꯩ ꯀꯨꯝꯗꯔꯛꯏꯅꯤ ꯏꯕꯦꯝꯃ ꯃꯩ ꯃꯨꯠꯄꯥꯅꯤ ꯃꯩ ꯂꯥꯛꯄꯩ
ꯎꯝ ꯅꯥꯟ ꯍꯌꯦꯡꯗꯤ ꯀꯔꯤ ꯇꯧꯔꯤꯒꯦ꯫
ꯍꯥ
ꯀꯔꯤ ꯇꯧꯒꯦ ꯍꯌꯦꯡꯗꯤ ꯀꯨꯅꯥꯝ
ꯀ꯭ꯂꯥꯁ ꯆꯠꯀꯅꯤ꯫
ꯀ꯭ꯂꯥꯁ ꯑꯃꯨꯛꯀ ꯆꯠꯀꯅꯤ꯫ ꯅꯈꯣꯏꯗꯤ ꯁꯝꯃꯔ ꯚꯦꯀꯦꯁꯟ ꯐꯝꯕ꯭ꯔꯥ꯫
ꯐꯡꯉꯤ ꯍꯣꯏ ꯫
ꯐꯪꯉꯦ ꯫
ꯍꯥ
ꯅꯈꯣꯏꯗꯤ ꯌꯨꯝꯗ ꯂꯥꯛ ꯌꯨꯝꯗ ꯂꯩꯕ꯭ꯔꯥ꯫
ꯃꯁꯥꯗꯦꯌꯨ
ꯅꯪ ꯍꯣꯁꯇꯦꯜꯗ ꯂꯩꯕ꯭ꯔꯥ꯫
ꯄꯥꯏ ꯅꯩ ꯍꯥ
ꯇꯥꯕ꯭ꯔꯣ ꯅꯪꯗꯤ ꯍꯣꯁꯇꯦꯜꯗꯔ ꯌꯨꯝꯗ ꯂꯩꯕ꯭ꯔꯥ꯫ ꯍꯣꯁꯇꯦꯜꯗ ꯂꯩꯕ꯭ꯔꯥꯅ ꯔ ꯌꯨꯝꯗ ꯂꯩꯕ꯭ꯔꯥ꯫
ꯉꯁꯤ ꯈꯛꯅꯦ ꯌꯨꯝꯗ ꯂꯩꯌꯦ꯫
ꯌꯨꯝꯗ ꯂꯩꯕ꯭ꯔꯍꯣ
ꯍꯣꯏ
ꯑꯣ ꯑꯗꯨꯗꯤ
ꯌꯥꯝꯅ ꯁꯥꯏꯑꯦ ꯍꯧꯖꯤꯛꯀꯟ꯫
ꯑꯣ ꯏꯔꯨꯖꯔꯣ ꯑꯗꯨꯗꯤ
ꯏꯔꯨꯕ ꯂꯣꯏꯔꯦ
ꯍꯣꯏ ꯑꯗꯨꯗꯤ ꯌꯥꯏꯑꯦ꯫ ꯑꯗꯨꯒ ꯋꯥ ꯑꯩꯗꯤ ꯇꯨꯝꯅꯤꯡꯑꯦ ꯎꯝ
ꯅꯪ ꯀꯣꯏꯔꯛꯑꯣꯗꯅ ꯅꯣꯡꯃꯗꯤ꯫
ꯍꯣꯏ ꯋꯥꯏꯌꯦ
ꯁꯦꯝꯗꯦ ꯆꯠꯈ꯭ꯔꯕꯥ
ꯀꯩ ꯍꯥꯏꯕ꯭ꯔꯥ
ꯀꯦꯏꯝꯇ ꯇꯧꯗꯤꯌꯦ ꯌꯥꯝ ꯃꯥꯁꯨ ꯏꯅꯨ ꯑ ꯂꯦꯇꯤꯟ ꯂꯛꯄ꯭ꯔꯥ ꯅꯣꯏ ꯌꯨꯡꯐꯝꯅ꯫
ꯑ ꯂꯩꯇꯦ ꯂꯥꯛꯇꯦ
ꯉꯥꯏꯔꯗꯤ ꯐꯥꯒꯗꯧꯕ꯫
ꯍꯣꯏ ꯎꯝ
ꯅꯪꯗꯤ ꯀꯩꯗꯧꯔꯤꯅꯣ
ꯀꯩ ꯍꯥꯏꯕ ꯎꯝ ꯅꯣꯡ ꯆꯨꯕ꯭ꯔꯥ ꯑ ꯍꯧꯖꯤꯛꯇꯤ ꯀꯔꯤꯁꯨ ꯇꯧꯗꯦ
ꯇꯦ
ꯅꯣꯡ ꯁꯤ ꯁꯨꯋꯥꯏꯇ ꯅꯣꯅꯣꯡ ꯆꯨꯕ꯭ꯔꯥ ꯅꯣꯡ ꯆꯨꯕ꯭ꯔꯥ ꯅꯈꯣꯏꯒꯤ ꯁꯨꯋꯥꯏꯗ
ꯆꯨꯗꯦꯗ
ꯆꯨꯗꯦ
ꯎꯝ
ꯅꯣꯡ ꯆꯨꯔꯗꯤ ꯐꯔꯅꯦ
ꯑꯥ ꯍꯣꯏ ꯆꯨꯗꯕꯅ ꯐꯩ ꯑꯗꯨꯏꯁꯨ ꯆꯨꯔꯁꯨ ꯌꯥꯏ ꯁꯥꯃꯜꯂꯦ
ꯎꯝ ꯁꯥꯏꯕꯣ
ꯎꯝ
ꯍꯧꯖꯤꯛꯀꯥꯟꯗꯤ ꯋꯦꯗꯔꯁꯨꯨ ꯁꯥꯏꯌꯦ
ꯍꯣꯏ
ꯑꯁ ꯄ꯭ꯂꯁ ꯆꯂꯦꯁꯨ ꯇꯜ ꯑ ꯇꯜꯂꯦ ꯆꯕꯁꯨ ꯇꯜꯂꯦ ꯁꯥꯔꯒ
ꯇꯣꯇꯩ ꯂꯥꯛꯇ꯭ꯔꯗꯤ ꯔꯨꯝꯗꯁꯨ ꯂꯩꯕ ꯉꯝꯗꯦ
ꯍꯣꯏ ꯅꯪꯗꯤ ꯂꯥꯏꯔꯤꯛ ꯏꯕ ꯂꯩꯕ꯭ꯔꯣ
ꯍꯣꯏ ꯂꯥꯏꯔꯤꯛꯁꯨ ꯏꯗꯦꯗ ꯅꯪꯒꯦꯗꯤ ꯂꯥꯛꯇꯕꯒꯤ
ꯑꯣ ꯌꯥꯝ ꯅꯥꯕ꯭ꯔꯣ ꯂꯥꯏꯔꯤꯛ ꯏꯕ ꯌꯥꯝ ꯂꯥꯏꯕ꯭ꯔꯣ
ꯌꯥꯝ ꯂꯩꯌꯦ ꯎꯄꯥꯏ ꯂꯩꯇꯦ
ꯍꯣꯔꯦꯟ ꯏ ꯏꯍ ꯍꯣꯔꯦꯟ ꯏꯒꯅꯤꯀꯣ ꯅꯪ ꯅꯪꯗꯤꯀꯣ
ꯎꯝ
ꯑꯝ ꯍꯝ
ꯃꯤ ꯄꯟꯌꯥ ꯂꯩꯔꯤꯕ꯭ꯔꯥ ꯅꯨꯡꯁꯥ ꯁꯥꯕꯒꯤ
ꯍꯥ
ꯃꯄꯥꯟꯗ ꯂꯩꯕ꯭ꯔꯥ ꯅꯪꯗꯤ
ꯍꯣꯏ ꯃꯄꯥꯟꯗ ꯂꯩꯌꯦ
ꯎꯝ ꯏꯁꯩ ꯀꯔꯤ ꯃꯄꯥꯟ ꯂꯩꯕ
ꯃꯄꯥꯜꯗꯗꯤ ꯐꯩ ꯔꯨꯝꯗꯗꯤ ꯁꯥꯏ
ꯔꯨꯝꯗ ꯔꯨꯝꯗ ꯁꯥꯕꯒꯤ ꯃꯄꯥꯟꯗ ꯂꯩꯌꯦ ꯄꯟꯗꯗꯤ ꯐꯩꯌꯦ ꯅꯨꯡꯉꯥꯏꯌꯦ
ꯑꯣ ꯌꯥꯝ ꯐꯥꯏ
ꯑꯣ
ꯅ ꯅ ꯇꯖꯤꯟ ꯇꯃꯦ ꯀꯈꯤ ꯇꯒꯦꯅꯦ
ꯍꯥ
ꯀꯔꯤ ꯃꯇꯝꯅ ꯇꯨꯝꯗꯣꯏꯅꯣ
ꯑꯩꯗꯤ ꯑ ꯄꯨꯡ ꯇꯔꯥꯒꯨꯝꯕ ꯇꯜꯂꯥ
ꯍ ꯍꯥꯏ
ꯍꯣꯏ ꯅꯥꯡꯗꯤ
ꯑꯩꯗꯤ ꯀꯨꯏꯗ꯭ꯔꯒ ꯇꯝꯒꯅꯤ
ꯎ
ꯄꯨꯡ ꯇꯔꯥ ꯊꯥꯕ ꯑꯩꯁꯨꯃꯅꯤ
ꯑꯣ ꯍ ꯈ ꯎꯝ ꯎꯝ ꯑꯗꯨꯗꯤ ꯅꯨꯡꯉꯥꯏꯔꯕ꯭ꯔꯣ
ꯌꯥꯔꯦ ꯍꯥꯏꯕ ꯇꯥꯔꯦ ꯀꯣꯏꯔꯛꯑꯣ ꯌꯨꯝꯗ